ꯁꯦꯉ ꯇ ꯇ ꯭ꯔꯣ ꯍꯜꯂꯣ
ꯇꯧꯗꯦ ꯑꯩꯈꯣꯏꯗꯤ ꯍꯣꯏ ꯅꯨꯡꯉꯥꯏꯌꯦ ꯑꯗꯨ ꯅꯨꯡꯁꯥ ꯁꯥꯃꯟꯕꯒꯤ
ꯎꯝ ꯍꯣꯏ ꯏꯁꯥꯏ ꯌꯥꯝ ꯁꯥꯏ ꯑꯗꯣ ꯑꯩꯈꯣꯏꯁꯨ ꯑ ꯅꯨꯡꯁꯥ ꯁꯥꯃꯟꯅꯤꯡꯟꯕꯒꯤꯀꯣ ꯅꯨꯡꯁꯥ ꯁꯥꯕ ꯑꯩ ꯁꯤꯒꯗꯧꯔꯦ ꯍꯨꯃꯥꯡ ꯉꯥꯛꯇ ꯊꯣꯔꯒ ꯂꯩꯦ
ꯍꯣꯏ ꯁꯨꯃꯥꯏꯅ ꯇꯧꯋꯤꯗ
ꯍꯣꯏ ꯐꯦꯟ ꯊꯥꯅꯤꯡꯉꯥꯏꯁꯨ ꯂꯥꯏꯠꯁꯨ ꯂꯥꯛꯇꯦ ꯏꯄꯥꯏ ꯂꯩꯇꯦ ꯄꯩꯁꯦ ꯉꯁꯤ ꯂꯥꯛꯀ꯭ꯔꯥ ꯅꯨꯡꯁꯤꯠ ꯅꯨꯡꯁꯥ ꯀꯟꯕ ꯅꯨꯡꯁꯤꯠ ꯌꯥꯎꯕꯅꯤꯅ ꯑꯩꯈꯣꯏ ꯍ ꯂ ꯏꯁꯦ ꯈꯔ ꯄꯦ ꯔꯥ ꯄꯦꯔꯥ ꯂꯩ ꯅꯨꯡꯁꯤꯠꯇꯤ ꯀꯜꯂꯦꯀꯣ ꯅ ꯂꯝꯕꯤ ꯆꯠꯄ ꯃꯇꯝꯗ ꯆꯠꯄ ꯅꯨꯡꯉꯥꯏꯕ꯭ꯔꯥ ꯅꯨꯡꯁꯤꯠ ꯎꯐꯨꯜ ꯉꯛꯇ ꯀꯩꯅꯣ ꯑꯣꯏꯔꯝꯅꯤꯅ ꯃꯤꯠꯇ ꯎꯐꯨꯟ ꯖꯥꯡꯥ ꯃꯨꯅꯤ
ꯎꯐꯨꯟꯗꯤ ꯍꯧꯖꯤꯛꯀꯤ ꯄꯤꯕꯤꯔꯣ ꯇꯧꯕꯤꯕꯒꯤ ꯎꯐꯨꯟꯗꯤ ꯈꯔ ꯐꯩꯌꯦꯗ ꯍꯧꯖꯤꯛꯀꯥꯟ ꯔꯣꯠ ꯑꯅꯧꯕ ꯁꯦꯝꯕꯅꯤꯅꯀꯣ ꯁꯤꯃꯦꯟꯇꯦꯠ ꯁꯤꯃꯦꯟꯇꯦꯠ ꯔꯣꯠ ꯑꯣꯏꯈ꯭ꯔꯕꯅꯤꯅ ꯅꯨꯡꯉꯥꯏꯈ꯭ꯔꯦꯗ ꯎꯐꯨꯜꯒꯤꯗꯤ
ꯑꯗꯨ ꯑꯣꯏꯔꯗꯤ ꯐꯩ ꯑꯗꯨ ꯅꯠꯇ꯭ꯔꯗꯤ ꯑꯩ ꯌꯨꯝꯗ ꯐꯝꯕ ꯐꯥꯎ ꯁꯤ ꯌꯨꯝ ꯁꯥꯕ ꯃꯤ ꯈꯔ ꯈꯔ ꯂꯩꯕꯅꯤꯅ ꯑꯗꯨꯗꯒꯤ ꯂꯩꯦꯡꯉꯣꯏ ꯉꯥꯛꯇ ꯂꯥꯛꯄꯀꯣ ꯑꯗꯨꯝ ꯉꯥꯡ ꯉꯔꯥꯡ ꯆꯥꯛ ꯆꯥꯕꯁꯨ ꯃꯄꯥꯟꯗ ꯄ꯭ꯂꯦꯠ ꯄꯨꯔꯒ ꯆꯥꯕ ꯃꯤ ꯌꯥꯝꯕꯒꯤꯀꯣ ꯑꯗꯨꯗ ꯌꯨꯝ ꯃꯊꯛ ꯆꯥꯏꯗ ꯌꯨꯝ ꯁꯥꯕ ꯂꯩꯕ ꯑꯗꯨꯒꯤ ꯂꯩꯉꯣꯏ ꯂꯥꯛ ꯀꯗꯣ ꯆꯛ ꯁꯥꯥꯕꯤ ꯌꯥꯔ ꯑꯣꯏꯅꯤ
ꯅꯣꯏꯅ ꯑꯩꯥꯎ ꯀꯥꯎꯗꯕꯤꯗ ꯅꯣꯏ ꯃꯊꯟꯗ ꯆꯥꯕꯒꯤꯅꯦ
ꯅꯪ ꯂꯥꯛꯀꯅꯤ ꯍꯥꯏꯕ ꯅꯠꯇ꯭ꯔꯦꯅꯦ ꯉꯔꯥꯡꯗꯣ
ꯅꯣꯏꯅ ꯄꯥꯁꯄꯣꯔꯠ ꯂꯧꯒꯅꯤ ꯍꯥꯏꯈꯤꯗꯥꯏꯅꯦ ꯑꯩꯗꯤ ꯄꯥꯁ ꯋꯥ ꯈꯪꯗꯦꯅ
ꯂꯥꯛꯀꯅꯤ ꯍꯥꯏ ꯀꯦꯁ ꯑꯩꯗꯤ ꯂꯥꯛꯀꯅꯤ ꯍꯥꯏꯅ ꯑꯗꯨꯝ ꯈꯜꯂꯒ ꯂꯩꯌꯦꯕ ꯑꯗꯨꯗꯣ ꯂꯥꯛꯇꯕ ꯑꯩꯗꯤ ꯈꯨꯔꯨꯝꯁꯨ ꯈꯨꯔꯨꯝꯗ꯭ꯔꯦ ꯉꯔꯥꯡ ꯑꯩꯈꯣꯏ ꯑꯦꯁ ꯑꯦꯁ ꯖꯤꯒꯤ ꯃꯤꯇꯤꯡ ꯂꯩꯕꯀꯣ ꯑꯗꯨꯗ ꯐꯛ ꯁꯥꯛ ꯇꯣꯛꯂꯒ ꯆꯠꯂꯦ ꯄꯨꯡ ꯇꯔꯨꯛꯇ ꯑꯣꯏꯔꯕꯅꯤꯅ ꯑꯗꯨꯗ ꯆꯠꯂꯦ ꯑꯗꯣ ꯉꯁꯤꯁꯨ ꯄꯨꯡ ꯇꯔꯦꯠꯇ ꯑꯃꯨꯛꯀ ꯉꯔꯥꯡ ꯃꯤ ꯌꯥꯝ ꯂꯥꯛꯇꯕꯒꯤ ꯑꯃꯨꯛꯀ ꯉꯁꯤ ꯇꯧꯁꯦ
ꯑꯁ ꯑꯩ ꯊꯕꯛ ꯆꯜꯂꯤ ꯁꯤꯟꯕ ꯊꯝꯂꯝꯃꯒ ꯂꯥꯛꯄꯅꯤꯅꯦ ꯍꯥꯏꯅ ꯍꯥꯏꯕ ꯌꯥꯗ꯭ꯔꯣ
ꯑꯗꯨ ꯑꯗꯨꯝ ꯍꯥꯏꯈ꯭ꯔꯦ ꯑꯩꯁꯨ ꯅꯣꯏ ꯑꯅ ꯑꯗꯨꯝ ꯇꯧꯒꯦꯔꯗꯤ ꯃꯤꯇꯤꯡ ꯇꯧꯗ꯭ꯔꯁꯨ ꯌꯥꯕꯅꯦ ꯍꯥꯏꯅ ꯍꯥꯏꯕ
ꯎꯝ ꯉ ꯍꯥꯏꯕꯤ ꯑ ꯑꯃꯨꯛꯀ ꯍꯥꯏꯕꯁꯨ ꯅꯠꯇꯦ ꯑꯩꯅꯀꯣ
ꯎꯝ ꯇꯧꯁꯦ ꯈꯠꯁꯦ ꯍꯥꯏ ꯌꯥꯝ ꯄꯨꯂꯞ ꯇꯧꯁꯦ ꯅꯠꯇ꯭ꯔꯗꯤ ꯑꯩ ꯁꯪꯗꯦ ꯑꯩ ꯁꯪꯗꯦꯅ ꯂꯥꯛꯇ꯭ꯔꯗꯤ ꯀꯅꯥ ꯁꯪꯒꯅꯤ ꯑꯩꯅꯀꯣ
ꯎꯝ
ꯑ ꯁꯥꯎꯅꯤꯡꯉꯒ ꯋꯥ ꯈꯔ ꯀꯟꯅ ꯍꯥꯏꯕꯤꯈ꯭ꯔꯦ ꯉꯔꯥꯡꯗꯣ ꯑ ꯍ ꯑ ꯈꯔ ꯋꯥꯗꯤ ꯈꯔ ꯊꯝꯕꯤꯈ꯭ꯔꯦ ꯑꯩꯗꯣ ꯀꯩꯅꯣ ꯌꯨꯝꯗ ꯆꯠ ꯍꯣꯏ ꯑꯣꯏꯁꯅꯣ ꯍꯥꯏꯁ ꯅꯍꯔ ꯒꯤ ꯀꯩꯅꯣ ꯇꯧꯔꯒꯗꯤ ꯌꯥꯗꯦꯗꯅ
ꯃꯤ ꯑꯃ ꯍꯛꯇ ꯂꯥꯛꯇꯕꯒꯤꯔꯥ
ꯎꯝ ꯃꯤ ꯇꯔꯥ ꯊꯥꯔꯇꯤꯟ ꯑꯣꯏꯕꯗꯣꯀꯣ ꯇꯔꯥꯍꯨꯝꯗꯣꯏ ꯑꯣꯏꯕꯗꯣ ꯑꯗꯨꯗ ꯎꯝ ꯃꯉꯥ ꯇꯔꯨꯛ ꯈꯛꯇ ꯂꯥꯛꯄ
ꯑꯣ
ꯑꯗꯨꯒ ꯃꯤ ꯑꯉꯥꯡ ꯁꯦꯟꯅꯕꯁꯤꯡꯗꯤ ꯈꯔ ꯑꯉꯥꯡ ꯅꯨꯡꯁꯤꯠ ꯌꯥꯎꯕ ꯀꯣ ꯑꯗꯣ ꯍꯕ ꯌꯥꯗꯦꯅ ꯀꯩꯅꯣ ꯃꯤꯌꯥꯝꯁꯨ ꯍꯧꯖꯤꯛ ꯑꯉꯥꯡ ꯃꯆꯥꯗꯣ ꯍꯤꯗꯥꯛ ꯆꯍꯤ ꯊꯥ ꯑꯅꯤ ꯃꯈꯥꯏꯒꯤ ꯍꯤꯗꯥꯛ ꯀꯥꯞꯄꯤꯕ ꯑꯗꯨꯒꯤ ꯃꯥꯗꯤ ꯃꯁꯥ ꯑꯉꯥꯡꯗꯣ ꯃꯁꯥ ꯁꯥꯕꯅꯤꯅ ꯆꯠꯄ ꯌꯥꯗꯦ ꯑꯗꯨꯒ ꯂꯦꯝꯁꯨ ꯆꯍꯤ ꯃꯉꯥꯒꯤ ꯍꯤꯗꯥꯛ ꯀꯥꯞꯄ ꯑꯗꯨꯗ ꯃꯁꯥ ꯂꯦꯝ ꯁꯨ ꯅꯥꯕ ꯑꯗꯨꯗꯤ ꯃꯣꯏꯗꯤ ꯂꯥꯛꯁꯦ ꯍ ꯑꯅꯥꯕ ꯌꯥꯎꯔꯗꯤ ꯑꯗꯨꯝ ꯑꯩꯈꯣꯏ ꯑꯦꯛꯁꯀ꯭ꯌꯨꯁꯇꯤ ꯂꯩꯗ ꯑꯗꯨꯕꯨ ꯎ ꯂꯩꯇꯕ ꯃꯤꯁꯤꯡ ꯑꯉꯥꯡ ꯁꯦꯟꯅꯗꯕ ꯃꯤꯁꯤꯡꯗꯨꯅꯦ ꯂꯥꯛꯇꯕ꯭ꯔꯣ ꯑꯗꯨꯗꯒꯤ ꯁꯥꯎꯏ ꯍ ꯋꯥꯏ ꯀꯣ ꯐ꯭ꯔꯤꯗ ꯐꯝꯂꯦ ꯃꯇꯝ ꯂꯦꯝꯅꯤꯉꯥꯏꯁꯨ ꯀꯔꯤꯁꯨ ꯂꯩꯇꯦ ꯁꯥꯕꯗꯨꯗ ꯍꯣꯏ ꯀꯣꯏꯔꯀꯦ
ꯑꯍꯥꯎꯕ ꯄꯥꯏꯔꯒ ꯄꯣꯏꯔꯛꯑꯣ ꯄꯔꯛꯑꯣ
ꯑꯥ ꯑꯩꯁ ꯑꯩ ꯈꯣꯡ ꯅꯥꯕꯅꯀꯣ ꯌꯨ ꯉꯥꯎꯕ ꯂꯝꯕꯤ ꯆꯠꯄꯒ ꯃꯥꯟꯅꯕꯅꯦ ꯑꯗꯣ ꯍꯤꯗꯥꯛ ꯆꯥꯕꯤꯕ ꯭ꯔꯗꯤ ꯐ ꯑꯗꯨꯕꯨꯣ ꯑ ꯌꯃꯗꯨꯗ ꯊ ꯍꯀꯦꯅ ꯀꯥꯈꯠꯄꯅꯤ ꯏꯕꯀꯣ ꯂ ꯕꯣꯛ ꯑꯩꯣꯏꯗ ꯀꯥꯈꯠꯂꯒ ꯐꯝ ꯐꯝꯂꯒ ꯑꯁ ꯅꯨꯡꯁꯥ ꯁꯥꯕꯒ ꯆꯠꯄ ꯀꯩꯅꯣ ꯇꯧꯔꯦꯅ ꯑꯩꯅ ꯇꯣꯛꯞꯄ
ꯑꯗꯨ ꯅꯪ ꯎ ꯀ꯭ꯂꯤꯅꯤꯛꯇꯁꯨ ꯆꯠꯂꯣꯅ
ꯍ ꯁꯃꯟ
ꯀ꯭ꯂꯤꯅꯤꯛꯀꯨꯝꯕꯗ ꯆꯠꯇꯄꯨꯅ ꯐꯥꯗ꯭ꯔꯣ
ꯎ ꯆꯠꯂꯗꯤ ꯀꯩꯅꯣ ꯀꯔꯤ ꯀꯔꯤꯅꯣ ꯌꯦꯡꯊꯣꯛꯅꯤꯡꯉꯥꯏꯗꯣ ꯌꯥꯝ ꯍꯥꯏꯔꯛꯈ꯭ꯔꯦ ꯑꯗꯣ ꯑꯩꯅ ꯇꯟꯕ ꯑꯗꯨ
ꯀ꯭ꯂꯤꯅꯤꯛ ꯑꯁꯤ ꯃꯍꯥꯛꯀꯤꯒꯤ ꯎꯝ ꯑꯩꯈꯣꯏ ꯔꯣꯝꯗ ꯕꯦꯠ ꯗ ꯑꯥ ꯑꯗꯨꯒꯤ ꯑꯗꯨ ꯈꯣꯏꯗꯨꯗ ꯌꯦꯡꯈ꯭ꯔꯣꯅ
ꯂꯩꯠꯇ ꯍꯣꯏ ꯑꯦꯉꯅꯦ ꯑ ꯅꯃꯄ ꯟꯁꯥ ꯁꯥꯕꯒ ꯃꯣꯏ ꯄꯨꯡ ꯃꯔꯤ ꯑꯗꯨꯋꯥꯏꯗ ꯍꯥꯡꯉꯤꯀꯣ ꯄꯨꯡ ꯑꯍꯨꯝꯗ ꯃꯣꯔꯅꯤꯡꯅꯁꯦ ꯄꯟ꯭ꯔꯥ ꯌꯣꯛꯇ ꯗꯣꯛꯇꯔ ꯂꯩꯕ ꯃꯇꯝꯗꯣ ꯑꯗꯨꯝ ꯍꯥꯏꯅ ꯇꯧꯧꯕꯅꯦ ꯏꯚꯅꯤꯡꯅꯗꯤ ꯄꯨꯡ ꯃꯔꯤ ꯑꯗꯨꯋꯥꯏꯗ
ꯌꯦꯡꯉꯣ ꯑꯗꯨꯒꯤ ꯃꯅꯥꯛꯇ ꯔꯦꯁꯇꯨꯔꯦꯟ ꯑꯃ ꯂꯩꯕꯅꯦ ꯑꯗꯨꯒꯤ ꯐ꯭ꯔꯥꯏ ꯔꯥꯏꯁꯀꯨꯝꯕ ꯃꯣꯃꯣꯒꯨꯝꯕꯗꯣ ꯄꯥꯏꯔꯒ ꯑꯃꯨꯛꯀ ꯁꯤꯗ ꯂꯥꯛꯑꯣ
ꯑ ꯁꯀꯨꯜ ꯆꯠ꯭ꯔꯦ ꯑꯣ ꯈꯨꯂꯛꯄꯗꯣ ꯃꯥꯅꯒꯅ ꯃꯁ ꯆ ꯁꯨꯌꯥ ꯆ ꯈ ꯆꯥꯇꯔꯒ ꯏꯟꯁꯥꯡꯁꯨ ꯍꯥꯎꯇꯦ ꯆꯥꯁꯦ ꯍꯥꯏꯕꯗꯨꯗ ꯃꯥꯁꯨ ꯍꯦꯛ ꯂꯥꯛꯑꯒ ꯆꯥ ꯁꯥꯔꯒ ꯃꯕꯥꯅꯤꯁꯦ ꯂꯩꯒꯦꯔꯥ ꯑꯗꯨꯒꯔꯒ ꯍ ꯏꯔꯣꯏꯕ ꯆꯠꯀꯦ ꯍꯥꯏꯅꯦ ꯀꯅꯥ ꯎ ꯀꯔꯝꯕ ꯁꯥꯏꯠꯇꯔꯥ ꯈꯪꯕ ꯏꯒ ꯆ ꯍꯣꯏ ꯅꯁꯨ ꯆꯝ ꯆꯥꯕꯗ ꯏꯔꯣꯏꯕꯁꯦ ꯁ꯭ꯋꯤꯝꯃꯤꯡ ꯇꯧꯕꯁꯦ ꯌꯥꯗꯦꯕꯀꯣ
ꯎꯝ ꯉꯁꯤꯁꯦ ꯑ ꯍꯦꯛ ꯍꯪꯕꯥꯗꯂ ꯆꯠꯈ꯭ꯔꯕ ꯑꯗꯣ ꯃꯥꯒꯤ ꯐꯣꯟꯗꯨꯁꯨ ꯔꯤꯆꯥꯔꯖ ꯇꯧꯕꯤꯗꯕꯀꯣ ꯃꯥꯗꯣ ꯁꯥꯊꯤꯕꯒꯤ ꯇꯧꯅꯤꯡꯗ꯭ꯔꯦ ꯍꯥꯏꯅ ꯑꯩꯅ ꯇꯧꯕꯤꯗꯕ ꯑꯗꯨꯗ ꯀꯣ ꯀꯣꯛ ꯇꯧꯕꯁꯨ ꯐꯪꯗꯦ ꯀꯗꯥꯏꯗ ꯆꯠꯈ꯭ꯔꯕꯁꯨ ꯆꯠꯈ꯭ꯔꯕ꯭ꯔꯥ ꯑꯗꯨꯁꯨ ꯈꯪꯗꯕ
ꯑꯗꯨꯒꯤꯅꯦ ꯆꯠꯐꯝ ꯈꯪꯗꯕꯒꯤ ꯑꯩꯁꯨ ꯔꯤꯆꯥꯔꯖ ꯇꯧꯔꯣꯏꯅꯧ ꯈꯜꯂꯒ ꯂꯩꯅꯦ ꯑꯗꯨꯕꯨ ꯎꯄꯥꯏ ꯂꯩꯇꯕ ꯃꯣꯏꯅ ꯆꯠꯐꯝ ꯀꯗꯥꯏꯗꯅꯣ ꯑꯗꯨꯅꯣ ꯍꯥꯏꯕꯗꯣ ꯑꯩꯈꯣꯏꯅ ꯊꯕ ꯈꯔ ꯀꯩꯅꯣ ꯇꯧꯅꯤꯡꯕꯁꯨ ꯄꯥꯎ ꯐꯥꯎꯅꯗ꯭ꯔꯗꯤ ꯌꯥꯗꯦꯅ ꯔꯤꯆꯥꯔꯖ ꯇꯧꯕꯤꯈ꯭ꯔꯕꯅꯦ ꯅꯍꯥꯟꯛ ꯌꯦꯡꯃꯤꯁꯨ ꯀꯥꯏ ꯂ ꯇ
ꯃꯣꯏꯒꯤ ꯀꯩꯅꯣ ꯀꯣꯟ ꯌꯥꯝ ꯀꯜꯂꯦꯕ
ꯍꯣꯏ ꯍꯣꯏꯅꯥ ꯍꯕꯒꯤ ꯏꯃꯥꯅ ꯍꯥꯏꯕ ꯋꯥ ꯏꯟꯕ ꯅꯨꯄꯥ ꯍꯥꯏꯅꯀꯣ ꯅꯪꯁ ꯌꯥꯝ ꯐꯒꯠꯂꯦ ꯑꯗꯨꯕꯨ ꯂꯥꯏꯔꯤꯛ ꯈꯛꯇ ꯑꯣꯏꯔꯦꯀꯣ ꯄꯥꯅꯤꯡꯗꯕ ꯅꯪꯁ ꯌꯥꯝ ꯅꯨꯡꯁꯤꯌꯦ ꯑꯩꯅ ꯍꯥꯏꯕꯗꯨꯗꯤ ꯃꯥꯅ ꯏꯁ ꯑꯦ ꯂꯅꯤ ꯃꯅꯦ ꯑꯗꯨꯗꯒꯤ ꯑꯁ ꯏꯕꯨꯡꯉꯣ ꯅꯨꯡꯁꯤꯕ ꯁꯤ ꯋꯥꯏ ꯈꯔ ꯁꯤꯠꯄꯤꯌꯣꯅꯦ ꯃꯄꯥꯟꯒꯤꯁꯦ ꯅꯨꯡꯁꯤꯠ ꯂꯥꯛꯄꯗ ꯂꯣꯏ ꯩꯅ ꯎꯝ ꯎ ꯃꯅꯥ ꯇꯥꯈ꯭ꯔꯦ ꯍꯥꯏꯔꯒ ꯍꯦ ꯈꯥꯎꯒꯂꯒꯗꯤ ꯑꯗꯨꯝ ꯁꯤꯠꯂꯦ ꯁꯤꯠꯂꯒ ꯋꯥꯗꯤ ꯏꯜꯂꯦ ꯐꯖꯅ ꯍꯥꯏꯔꯗꯤ ꯏꯜꯂꯦ ꯈꯔ ꯑꯩꯈꯣꯏ ꯐꯣꯟꯗꯣ ꯀꯣꯏ ꯕꯨꯀꯥꯏꯦꯜ ꯇ ꯈꯔ ꯀꯩꯅꯣ ꯇꯧꯔꯗꯤ ꯋꯥꯗꯤ ꯏꯜꯂꯦ ꯑꯗꯨꯕꯨ ꯑꯇꯣꯄꯗꯤ꯭ꯔꯦ ꯑꯗ ꯃꯁ ꯃ ꯍꯠꯇꯦꯅꯗꯤ ꯈꯔ ꯁꯥꯎꯔꯒ ꯋꯥꯗꯣ ꯈꯔ ꯈꯔ ꯀꯟꯅ ꯉꯥꯡꯕꯗꯨꯗ ꯃꯆꯦ ꯑꯩꯉꯣꯟꯗꯗꯤ ꯑꯦ ꯌꯥꯗꯦ ꯑꯩꯉꯣꯟꯗꯗꯤ ꯑꯗꯨꯝ ꯍꯥꯏꯥꯏꯅ ꯇꯧꯗꯕ ꯑꯣ ꯃꯆꯦ ꯑꯩꯉꯣꯟꯗ ꯅꯪꯁꯨ ꯈꯔ ꯇꯞꯅ ꯍꯥꯏꯌꯣ ꯑꯗꯨꯒ ꯑꯣꯏꯔꯗꯤ ꯏꯟꯗꯅꯤꯉꯣ ꯑꯁ ꯑꯗꯨꯒꯨꯝꯕ ꯑꯣꯛꯇꯣ ꯌꯥꯗꯦ ꯍꯥꯏꯦꯟꯅ ꯂꯨ ꯁꯤꯗ ꯍꯥꯏ ꯃꯆꯦꯅ ꯑꯗꯨꯝ ꯇꯧꯔꯗꯤ ꯃꯅꯥꯎꯅꯨꯄꯥꯁꯨ ꯃꯉꯣꯟꯗ ꯅꯨꯡꯁꯤꯔꯕ ꯈꯠꯅꯅꯤꯡꯕ ꯋꯥꯔꯤ ꯉꯥꯛꯇ ꯁꯥꯔꯒꯅꯦꯕꯀꯣ ꯃꯕꯥꯅꯤꯗꯣ ꯍ ꯑꯣ ꯁꯥꯕꯗꯣ ꯉꯁꯤ ꯅꯨꯃꯤꯠ ꯆꯨꯞꯄ ꯀꯔꯤ ꯇꯧꯒꯅꯤ ꯏꯔꯣꯏꯕ ꯆꯠꯁꯤꯔꯣ ꯍꯣꯔꯦꯟ ꯈꯔ ꯅꯨꯡꯇꯤ ꯅꯨꯡꯉꯥꯏꯗ
ꯀꯁꯦ
ꯎꯝ ꯊꯅ ꯐꯥꯒꯅꯤ ꯏꯔꯣꯏꯔꯁꯨ ꯀꯩꯅꯣꯅꯤꯀꯣ ꯑꯩꯈꯣꯏꯒꯤ ꯃꯆꯨꯗꯣ ꯌꯥꯝ ꯃꯨ ꯁꯤꯜꯂꯦ ꯑꯩꯈꯣꯏ ꯏꯔꯣꯏꯕ
ꯃꯁꯥꯛ ꯃꯨꯔꯒ ꯑꯁ ꯅꯩꯔꯣ ꯃꯥꯜꯂꯅꯤ
ꯑꯣ ꯋꯥꯉꯣ
ꯅꯪ ꯉꯁꯤ ꯏꯕꯣꯛ ꯌꯦꯡꯕ꯭ꯔꯥ
ꯌꯦꯡꯗꯤ ꯌꯦꯡꯃ ꯃꯤꯁꯤ ꯇꯣꯃꯂꯂꯌꯦꯦ ꯍꯧꯖꯤ
ꯆꯠꯍꯠꯂꯒ ꯌꯦꯡꯕꯅꯤꯅꯀꯣ ꯃꯤꯁꯤꯡꯗꯤ ꯆꯁ ꯇꯧꯔꯒ ꯃꯣꯏꯒꯤ ꯃꯔꯄꯜꯗꯣ ꯑ ꯂꯣꯠꯄꯤꯤꯔꯒ ꯂꯩꯏ
ꯎꯝ
ꯉꯁꯥꯏꯗꯣ ꯑꯩꯁꯨ ꯃꯥꯔꯕꯣꯣꯟ ꯂꯣꯠꯅꯤꯡꯕꯅꯦ ꯑꯟꯗꯣ
ꯂꯠꯇꯂꯣ
ꯂꯣꯠꯂꯗꯤ ꯍꯧꯒꯠꯄ ꯃꯇꯝꯗ ꯌꯥꯝ ꯁꯥꯕ ꯇꯟꯕꯀꯣ ꯅꯨꯡꯁꯥ ꯃꯔꯛꯇ ꯃꯕꯨꯣꯜ ꯂꯣꯠꯄꯁꯨ ꯍꯧꯒꯠꯄꯗ ꯌꯥꯝ ꯋꯥꯏ ꯑ ꯅꯗꯤꯅꯤ ꯍ
ꯎ ꯃꯇꯝꯗꯤ ꯑꯩꯈꯣꯏꯁꯨ ꯏꯝꯐꯥꯜꯗ ꯂꯩꯕ꯭ꯔꯥ
ꯂꯩꯕ ꯃꯥꯜꯂ ꯍꯣꯏ ꯎꯝ ꯀꯩꯅꯣ ꯑ ꯆꯥꯡ ꯑꯗ ꯉꯉꯥꯡ ꯃꯣꯏꯒꯤ ꯊꯣꯛꯄ ꯇꯧꯊꯤꯅꯦ ꯑꯩꯅ ꯍꯣꯔꯦꯟ